ꯇꯔꯕ ꯎꯝ ꯎꯝ ꯎꯝ ꯍꯣꯏ ꯍ ꯌꯝ ꯇꯝꯗꯥꯥꯏ ꯀꯃꯥꯏꯅ ꯇꯧꯔꯤ ꯖꯥꯥꯟ
ꯍꯣꯏ ꯈꯔ ꯅꯨꯡꯉꯥꯏꯇꯕꯅꯦ ꯑꯗꯨꯅꯅꯦ
ꯎꯝ ꯃꯥꯗꯣ ꯍꯌꯦꯡ ꯊꯕꯛ ꯆꯠꯇꯣꯔꯤꯌꯦ ꯍꯌꯦꯡ ꯑꯩ ꯊꯕꯛꯁꯦ ꯇꯨꯌꯦ ꯑꯗꯨꯏ ꯇꯨꯝꯃꯤ ꯍꯥꯏꯔꯦ
ꯑꯣ ꯑꯗꯨꯗꯤ ꯉꯁꯤ ꯅꯨꯡꯉꯥꯏꯔꯔꯣꯏꯅꯦ
ꯎꯝ
ꯍꯣꯏ
ꯑꯃꯗꯨꯁꯨ ꯑꯉꯥꯡꯗꯨꯁꯨ ꯑꯃꯨꯛ ꯇꯨꯝꯑꯦ ꯆꯤꯟ ꯌꯥꯅꯤ ꯌꯥꯅꯤ ꯃꯥ ꯇꯧ ꯆꯠꯇ꯭ꯔꯗꯤ
ꯑ ꯑꯣ ꯃꯣꯏꯁꯤ ꯑꯍ ꯍꯧꯕꯒꯤ ꯈꯔ ꯇꯞꯅ ꯇꯥꯕꯅꯦ
ꯎꯝ
ꯃꯇꯪ ꯂꯩꯔꯀꯥꯟ ꯐꯈꯤꯅꯦ ꯑꯃꯨꯛ ꯎꯝ ꯍꯣꯏ ꯍꯣꯏ ꯁꯤꯅꯤ ꯆꯠ ꯆꯠꯈꯤꯗꯣꯏꯅꯦ ꯃꯇꯝ ꯑꯗꯨꯅꯅꯦꯕ
ꯍꯣꯏ ꯃꯥꯅꯦ ꯑꯗꯨꯅꯅꯦ ꯑꯥꯒꯤꯗꯤ ꯍꯥꯏꯅꯈ꯭ꯔ ꯍꯦꯟꯅꯈ꯭ꯔꯕ ꯆꯠꯄꯩꯗꯣ
ꯃꯥ ꯆꯠꯄꯒꯤ ꯑꯗꯣ ꯃꯇꯝ ꯍꯥꯏꯅꯗ꯭ꯔꯤ ꯉꯁꯥꯏꯕꯨꯗꯤ ꯍꯥꯏꯐꯦꯠ ꯍꯧꯗꯣꯛꯈꯤꯕꯅꯦ ꯑꯩꯅ ꯏꯃꯥꯟꯕꯨ ꯌꯥꯎꯔꯛꯀꯅꯤ ꯈꯣꯠꯀꯅꯤ ꯍꯥꯏꯈꯤꯕꯅꯤ ꯍꯣꯏ ꯑꯩꯅꯃꯥꯟꯅꯕ ꯑꯅꯤ ꯑꯣꯏꯒꯦꯔ ꯑꯍꯨꯝ ꯑꯣꯏꯒꯦꯔ ꯄꯨꯨꯝꯅꯤꯃꯛ ꯑꯣꯠꯂꯣ ꯈꯣꯠꯂꯣꯒ ꯍꯥꯏ
ꯎ
ꯑꯥ ꯑꯗꯨꯝ ꯄꯨꯅꯤꯡꯕ ꯄꯔꯛꯑꯣ ꯀꯩꯁꯨ ꯀꯥꯏꯗꯦ ꯈꯣꯠꯇꯦ ꯃꯣꯏꯗꯤ ꯑꯗꯨꯝ ꯇꯣꯏꯅ ꯆꯠꯄꯅꯦꯗ ꯑꯗꯨꯝ ꯑꯩꯅ ꯅꯣꯡ ꯇꯥꯗꯕ ꯂꯥꯛꯑꯦ ꯑꯥ ꯑꯩ ꯅꯣꯡ ꯇꯥꯗꯕ ꯂꯥꯏ ꯈꯨꯔꯨꯝꯃꯣ ꯍꯥꯏꯔꯨꯔꯦ ꯑꯗꯨꯒ ꯅꯣꯡ ꯇꯥꯒꯦꯔ ꯀꯩ ꯒꯦꯔ ꯎꯥꯁꯥ ꯁꯥꯒꯦꯔꯥ ꯆꯠꯇꯣꯏꯅꯤ ꯍꯥꯏꯌꯦ
ꯑꯣ ꯑꯣ ꯃꯣꯏ ꯃꯣꯏ ꯑꯆꯧ ꯐ ꯃꯩ ꯑꯆꯧꯕ ꯑꯣꯏꯅ ꯐꯩꯅꯦ
ꯍꯣꯏ ꯁꯤꯗꯩꯩ ꯆꯠꯄꯗꯨꯗꯤ ꯈꯔ ꯍꯣꯏ ꯅꯣꯡ ꯆꯨꯔꯗꯤ ꯅꯨꯡꯉꯥꯏꯇꯦ ꯣ
ꯍꯣꯏ ꯃꯣꯏꯗꯤ ꯑꯁꯨꯛ ꯎꯟꯅ ꯐꯩꯑꯕ ꯑꯩꯈꯣꯏꯗꯤ ꯃꯆꯥꯅꯤ ꯆꯣꯠꯇꯣꯏꯅꯦ ꯋꯥꯅꯦ
ꯍꯣꯏ
ꯃꯣꯏ ꯃꯣꯏ ꯃꯉꯥ ꯂꯥꯛꯇꯥꯔꯦ ꯃꯉꯥꯒꯤ ꯆꯥꯡ
ꯃꯣꯏ ꯃꯉꯥ ꯇꯔꯨꯛ ꯍꯣꯏ ꯖꯨꯔꯁꯝꯗꯨꯁꯤꯗ ꯑꯩ ꯂꯥꯛꯇꯣꯏꯔꯥ ꯑꯥꯗ ꯆꯠꯇꯣꯏꯔꯥ ꯈꯪꯗꯦꯕ ꯑꯩꯉꯣꯟꯗ ꯄꯥꯎ ꯑꯃ ꯍꯥꯏꯔꯛꯇ꯭ꯔꯦ
ꯂꯩꯕꯅꯤ ꯂꯩꯕꯁꯤ ꯂꯩ ꯂꯩꯇꯦ ꯈꯪꯗꯕ
ꯑꯥꯗ ꯂꯩ ꯑꯥ ꯑꯩꯈꯣꯏ ꯀꯩꯅꯣ ꯆꯤꯞ ꯃꯤꯅꯤꯁꯇꯔꯒꯤ ꯅꯥꯀꯟꯒꯤꯗꯨꯗ ꯃꯣꯏ ꯅ ꯀꯩꯅꯣꯗ ꯂꯩꯕ ꯕꯔꯥꯗ ꯂꯩꯕꯅꯦ ꯃꯥꯗ
ꯕꯔꯥꯗ ꯑꯣꯏꯅ ꯑꯣ ꯑꯩꯗꯤ ꯀꯩꯅꯣꯗꯤ ꯂꯩꯇꯕ ꯅꯠꯇ ꯌꯨꯅꯤꯚꯔꯁꯤꯇꯤ ꯂꯩꯕ ꯅꯠꯇꯕ
ꯅꯠꯇꯦ ꯅꯠꯇꯦ ꯃꯥ ꯌꯨꯅꯤꯚꯔꯁꯤ ꯊꯗꯣꯛꯈ꯭ꯔꯦ ꯑꯩꯉꯣꯟꯗ ꯍꯥꯜꯂꯦ ꯃꯥꯟ ꯊꯗꯣꯛꯄ ꯥ ꯍꯧꯖꯤꯛ ꯑꯦꯛꯖꯥꯝ ꯑꯇꯣꯞꯄ ꯀꯩꯀꯩ ꯊꯥꯔꯤꯕꯅꯤ ꯊꯕꯛꯀꯤ ꯑꯥ ꯀꯣꯆꯤꯡ ꯆꯠꯂꯦ ꯑꯉꯥꯡꯈꯩ
ꯑꯣ ꯑꯉꯥꯡꯒꯤ ꯑꯣ ꯃꯥꯅ ꯑꯣꯏꯅ ꯇꯧꯕꯩ ꯋꯥꯅꯦꯕ
ꯠꯇꯦꯇꯦ ꯃꯥꯅ ꯅꯠꯇꯦ ꯃꯥ ꯑꯇꯣꯞꯄ ꯀꯣꯆꯤꯡ ꯁꯦꯟꯇꯔꯒꯨꯝꯕꯗ ꯑꯗꯨꯝ ꯆꯠꯄꯗꯣ
ꯏꯍꯍ
ꯇꯝꯕ ꯆꯠꯂꯦꯕ ꯑꯗꯨꯝ ꯑꯇꯣꯞꯄ ꯑꯉꯥꯡ ꯁꯨꯏꯁꯟ ꯇꯧꯕ ꯇꯧꯗ ꯑ ꯂꯥꯏꯔꯤꯛ ꯇꯥꯛꯄ ꯆꯠꯄ ꯆꯠꯇ꯭ꯔꯗꯤ ꯈꯪꯗꯦ
ꯑꯣ ꯍꯣꯏ ꯑꯗꯨ ꯑꯣꯏꯗꯤ ꯐꯩ ꯍꯥꯏꯐ ꯇꯥꯂ ꯃꯊꯤꯕ ꯃ ꯊꯤꯕ ꯑꯣꯏꯅꯃ ꯐꯗꯤ ꯐꯩ ꯂꯩꯕ꯭ꯔꯥ ꯃꯇꯣ ꯂꯩ ꯁꯃꯥꯏꯅ ꯇ ꯎꯝ
ꯑꯗꯨ ꯄꯩꯁꯥꯕꯨꯗꯤ ꯑꯗꯨꯝ ꯂꯥꯛꯄꯅꯤꯗ ꯃꯣꯏ ꯃꯆꯦ ꯑꯣꯏꯅꯅꯦꯕ ꯇꯧꯔꯤꯗꯣ
ꯑꯣ ꯃꯁꯤ ꯑꯩꯁꯦ ꯍꯦꯛ ꯄꯣꯛꯃꯤꯟꯅꯕ
ꯀ ꯄꯣꯛꯃꯤꯟꯅꯕ ꯃꯆꯦꯗ ꯃꯣꯏ ꯃꯆꯦꯠꯗꯨꯁꯨ ꯅꯍꯥꯛ ꯅꯣꯏ ꯅꯣꯏ ꯗꯤꯕꯨꯔꯤꯈꯔ ꯍꯜꯂꯝ ꯑꯁꯤꯒꯤ ꯀꯩꯅꯣꯗꯣ ꯃꯥꯟꯗ꯭ꯔꯤ ꯅꯍꯥꯟ ꯂꯣꯏ ꯂꯨꯍꯣꯡꯅꯦꯩ ꯇꯧꯔꯨꯔꯒ ꯀꯩꯅꯣ ꯇꯧꯕꯩ ꯑ ꯃꯥꯏ ꯅꯨꯄꯥꯗꯨꯅ ꯄꯥꯝꯗꯦ ꯈꯣꯇꯦꯠ ꯃꯣꯏ ꯏꯃꯨꯡꯅ ꯌꯥꯗꯦ ꯈꯣꯇꯦꯠ ꯇꯧꯔꯒ
ꯑꯣ ꯅꯨꯄꯥꯗꯨꯒꯤ
ꯑ ꯅꯨꯄꯥꯗꯨꯒꯤ ꯏꯃꯨꯡꯛꯅ ꯑꯁꯦꯡꯕꯩꯗꯤ ꯀꯣꯏꯕꯨꯗꯤ ꯐꯖꯅ ꯀꯣꯏꯅꯔꯀꯥꯟꯅꯤ
ꯏ ꯑꯗꯨꯗꯤꯕꯤꯔ ꯀꯥꯗ꯭ꯔꯣ ꯎꯝ
ꯂꯨꯍꯣꯡ ꯀꯨꯏꯗ꯭ꯔꯀꯥꯟꯗ ꯃꯥ ꯄꯥꯝꯗꯦ ꯈꯣꯠꯇꯦ ꯇꯧꯔꯛꯄꯗꯤ ꯑꯗꯣ
ꯑꯩꯗꯤ ꯀꯨꯟ ꯇꯧꯕꯅ ꯐꯩ ꯀꯨ ꯑꯦ ꯀꯨꯟꯖꯠ ꯇꯧꯕꯅꯤ ꯍꯥꯏꯗꯤ ꯈꯔ ꯐꯕ
ꯎꯝ ꯍꯣꯏ ꯌꯥꯗꯦ ꯍꯥꯏꯔꯒꯅ ꯍꯥꯟꯅꯗꯅ ꯍꯥꯟꯅ ꯇꯧꯔꯣꯗꯅ
ꯍꯣꯏ ꯑꯗꯨꯅꯦ ꯑꯩꯁꯤ ꯅꯨꯄꯥꯁꯨ ꯍꯥꯏꯅꯔꯤ ꯅꯨꯄꯥꯗꯤ ꯂꯣꯡꯈ꯭ꯔꯕ ꯍꯥꯏꯁꯦ
ꯑ ꯅꯨ ꯄꯤꯔꯛ ꯈꯣꯟꯖꯦꯜ ꯂꯥꯏ ꯂꯣꯏꯅ ꯈꯣꯟꯊꯥꯡ ꯑꯃ ꯌꯩꯔꯦ ꯇꯧꯚ
ꯑꯩꯣ ꯇꯥꯔꯇꯌꯥ ꯑꯃꯣ
ꯅꯪꯒꯤ ꯈꯣꯟꯖꯦꯜꯗꯁꯨ ꯅꯪꯒꯤ ꯐꯣꯟꯗꯒꯤ ꯇꯥꯔꯛꯄ ꯃꯥꯜꯂꯦꯕ
ꯑꯣ ꯏꯅꯣꯏ ꯏ ꯇꯧꯒꯨꯝꯖꯩꯌꯦꯕ
ꯎꯝ
ꯅꯛꯄꯁꯦ ꯂꯧꯁꯤꯟꯗꯣꯏꯩ ꯇꯧꯔ ꯖꯠꯅꯤꯅ ꯁꯥꯎꯟ ꯃꯩ ꯀ ꯇꯧ
ꯂꯥꯞꯄꯤꯅꯦ ꯑꯗꯨꯝ ꯑꯩꯈꯣꯏꯁꯦ ꯀꯩꯅꯣ ꯁ ꯌꯥꯝ ꯂꯥꯞꯄꯤꯁꯤꯗꯤ ꯑꯗꯣ ꯅꯨꯃꯤꯗꯥꯡ ꯑꯣꯏꯕꯒꯤ ꯎꯝ
ꯀꯅꯦ ꯇꯧꯕ ꯉꯁꯥꯏ ꯑ ꯇꯧꯕꯗꯤ ꯉꯁꯥꯏ ꯑꯃ ꯁꯥꯟꯅꯕꯗꯣ ꯑꯩꯈꯣꯏ ꯑꯌꯨꯛꯇ ꯉꯟꯅ ꯉꯁꯥꯏ ꯑꯍꯥꯟ ꯁꯥꯟꯅꯕꯩꯗꯣ ꯑꯗꯣ ꯃꯣꯢ ꯀꯛꯄꯩ ꯈꯗꯤ ꯌꯥꯎꯋꯦꯕ ꯑꯗꯨꯁꯨ ꯑꯗꯨꯝ ꯀꯩꯁꯨꯗꯤ ꯇꯧꯗꯦ ꯄꯩꯁꯥ ꯑꯗꯨꯝ ꯀꯨꯟꯊ꯭ꯔꯥ ꯃꯥꯄꯜꯒꯤ ꯆꯥꯡ ꯌꯧꯋꯦ
ꯌꯥꯝ ꯀꯩꯅꯣ ꯇꯧꯗꯔꯗꯤ ꯀꯩꯁꯨ ꯀꯥꯏꯗꯦ ꯉꯥꯏꯇꯪꯒꯤ ꯀꯣ ꯀꯥꯥꯛ ꯇꯧꯕꯗꯨꯅꯤ
ꯑꯦ ꯑꯗꯨꯝ ꯂꯩꯅꯤ ꯀꯩꯅꯣ ꯃꯣꯏ ꯀꯩꯅꯣ
ꯎꯝ ꯍꯥꯏꯗꯤ ꯌꯥꯝ ꯍꯥꯏꯗꯤ ꯀꯟꯅ ꯂꯥꯎꯁꯤꯟꯕ ꯍꯧꯕ ꯈꯣꯠꯄ ꯇꯧ ꯇꯧꯗ꯭ꯔꯗꯤ ꯍꯥꯏꯕꯩ ꯋꯥꯅꯦꯗꯤ ꯑꯗꯨ ꯑꯣꯏꯗ꯭ꯔꯗꯤ ꯀꯩꯁꯨ ꯀꯥꯏꯗꯦ ꯀꯅꯥꯏ ꯈꯨꯠ ꯃꯣꯖꯥꯅꯣ ꯐꯧꯔꯤꯅꯤ ꯁ꯭ꯋꯥꯏꯗ ꯀꯣꯏꯗꯥꯏ ꯑꯣꯏꯔꯖꯥꯠꯂꯣ ꯑꯁꯦ ꯕꯤꯂꯥꯃꯇꯤ ꯤ ꯍꯩꯕꯒꯤ
ꯑꯣ ꯑꯗꯨꯝ ꯉꯁꯥꯏ ꯅꯨꯄꯥ ꯀꯥꯡꯕꯩꯁꯨ ꯂꯩ ꯂꯩꯈꯤꯗꯥꯏꯅꯦ
ꯎꯝ ꯑꯗꯨ ꯃꯈꯥꯁꯤ ꯖꯥꯂꯤ ꯑꯣꯏꯅ ꯊꯥꯏ ꯀꯩꯒꯤꯅꯣ ꯖꯥꯂꯤ ꯃꯣꯏꯁꯤ ꯁꯨꯃꯥꯏꯅ ꯇꯧꯔꯒ ꯑꯣꯏꯅ ꯍꯥꯞꯇꯣꯏꯔꯣ ꯖꯥꯂꯤꯒꯤ ꯃꯊꯛꯇ ꯀꯩꯅꯣ ꯁꯤꯃꯦꯟ ꯑꯣꯏꯅ ꯍꯩꯌꯦꯕ ꯁꯨꯃꯥꯏꯅ ꯂꯣꯏꯅ ꯍꯥꯞꯇꯣꯏ ꯃꯥꯜꯂꯦ ꯉꯁꯥꯏ ꯁꯤꯃꯦꯟꯗꯨꯗꯤ ꯃꯈꯥ ꯇꯣꯠꯄꯅꯦ
ꯃꯈꯥꯒꯤꯔꯣꯅ ꯌꯨꯝꯒꯤ
ꯃꯊꯛꯀꯤ ꯃꯊꯛꯀꯤ ꯃꯊꯛꯀꯤ ꯂꯩꯃꯥꯏꯒꯤ ꯁꯔꯨꯛꯁꯦ
ꯃꯣꯏ ꯃꯊ ꯃꯊꯛꯒꯤ ꯐ꯭ꯂꯣꯔꯒꯤꯗ꯭ꯔꯣ
ꯁꯤ ꯀꯩꯅꯣ ꯕꯣꯠ ꯃꯊꯛꯁꯦ ꯑꯁꯤꯗꯅ ꯌꯥꯝ ꯀꯔꯤꯅꯣ ꯇꯧꯔꯤꯕ ꯖꯥꯂꯤ ꯑꯃ ꯊꯥꯏꯔꯦꯗꯅ ꯑꯗꯨꯒ ꯑꯃꯨꯛ ꯁꯤꯃꯦꯟ ꯍꯩꯔꯤꯕ
ꯑꯣ ꯅꯥꯟꯅꯕꯅꯤ ꯅꯥꯟꯅꯕ ꯅꯥꯜꯂꯒ ꯀꯩꯅꯣ ꯊꯥꯖꯤꯟꯒꯥꯏ ꯑꯣꯏꯒꯅꯤ ꯇꯥꯏꯜꯁ ꯊꯥꯗꯨꯔꯤꯅꯤ ꯄꯥꯕ
ꯑꯣ ꯑꯗꯨꯒꯤ ꯑꯣꯏꯅ ꯁꯦꯝꯃꯛꯏꯔꯥ ꯃꯣꯏꯁꯦ
ꯍꯣꯏ ꯑꯗꯨ ꯍꯖꯤꯛꯀꯤꯗꯨꯣ ꯍꯥꯏꯗꯤ ꯌꯣꯠ ꯑꯃ ꯊꯥꯈ꯭ꯔꯦꯅ ꯅ ꯉꯁꯥꯏ ꯕꯣꯠ ꯂꯩꯖꯈ꯭ꯔꯦꯅ ꯑꯃꯗꯣ ꯍꯧꯖꯤꯛꯇꯣ ꯍꯥꯞꯄꯤ ꯇꯥꯔꯗꯤ ꯑꯗꯨꯒꯤ ꯃꯊꯛꯇ ꯑꯃꯨꯛ ꯀꯩꯅꯣ ꯊꯥꯀꯥꯟꯗꯗꯤ ꯃꯈꯣꯟꯗꯨꯣ ꯊꯣꯛꯑꯔꯣꯏꯅ ꯍꯥꯏꯗꯤ ꯍꯣꯟ ꯊꯣꯛꯇꯕ ꯄꯣꯠꯇꯨ ꯀꯩꯅꯣ ꯁꯤ ꯍꯩꯖꯤꯟꯈ꯭ꯔꯕꯅꯤꯅ ꯊꯣꯛ ꯑꯔꯣꯏꯗꯅ ꯆꯦꯛꯀꯤ ꯃꯑꯣꯡ ꯂꯩꯒꯔ꯭ꯕꯅꯤꯅ ꯑꯗꯨꯃꯥꯏ ꯇꯧꯕꯑꯣꯏꯅꯤ ꯂꯨꯝꯗꯤ ꯍꯡ ꯂꯣꯡꯒꯅꯤ ꯍꯦ ꯑꯗꯨꯗꯤ ꯀꯌꯥꯝ ꯊꯥꯕ꯭ꯔꯣ
ꯀꯩꯅꯣ ꯇꯧꯗꯦ ꯌꯣꯠꯄꯨꯗꯤ ꯌꯥꯝ ꯊꯥꯕꯅꯤ ꯖꯥꯂꯤꯗ ꯂꯩꯗꯅ ꯑꯗꯨꯒꯅꯦ ꯁꯤꯃꯦꯟ ꯃꯈꯩꯗꯣ ꯍꯥꯞꯄꯤꯅꯦꯕ ꯁꯤ ꯃꯦꯟ ꯃꯈꯩ ꯃꯈꯥꯗ ꯀꯩꯅꯣ ꯀꯩꯅ ꯇꯧꯔꯤꯅꯦꯕ ꯍꯥꯏꯗꯤ ꯑ ꯁꯥꯠ ꯍꯩꯀꯥꯟꯗꯒ ꯃꯥ ꯌꯣꯠ ꯄꯔꯦꯡ ꯁꯥꯅ ꯇꯤꯡꯕꯗꯣ ꯑꯗꯨꯃꯥꯏꯅ ꯇꯤꯡꯉꯤꯅꯦ ꯃꯥꯏꯁꯦ ꯑ ꯑꯗꯨꯒ ꯀꯣ ꯇꯧ ꯉꯥꯏ ꯃꯥꯜꯂꯤ ꯃꯥꯏꯁꯤ ꯊꯥꯔꯒ ꯊꯝꯃꯉꯥꯏ ꯁꯨꯝ ꯐ꯭ꯂꯣꯔ ꯑꯣꯏꯅ ꯍꯥꯏꯗꯤ ꯈꯔ ꯊꯥꯅ ꯂꯩꯕꯗꯣ ꯕꯣꯠ ꯈꯛꯇ ꯑꯣꯏ ꯇꯥꯔꯒꯗꯤ ꯈꯣꯡꯅ ꯆꯠꯀꯥꯟꯗ ꯑꯗꯨꯝ ꯃꯈꯣꯟꯂꯥꯏ ꯗꯪꯗꯪ ꯇꯥꯏꯌꯦꯕ ꯇꯥꯕꯅꯦ ꯇꯥꯕꯅꯦ ꯇꯪꯇꯪ ꯇꯥꯕꯅꯦ ꯑꯗꯨꯅ ꯑꯣꯏꯔꯝꯕꯁꯨ ꯌꯥꯏ
ꯎꯝ ꯑꯁ ꯕꯦꯔꯅꯤ ꯑꯗꯨꯗꯤ ꯊꯥꯕ ꯊꯥꯗ ꯉꯥꯏꯔꯤ ꯊꯥꯕꯨ ꯊꯥꯗ꯭ꯔꯤꯗꯨꯗꯤ ꯌꯣꯠ ꯑꯣꯏꯕꯅꯤ ꯀꯩ ꯍꯣꯏ ꯇꯧꯔꯔꯣꯏꯗ ꯌꯣꯠ ꯃꯌꯥꯝ ꯊꯥꯈꯤꯕꯅꯤꯅꯀꯣ ꯍꯥꯟꯅꯒꯤ ꯀꯩꯅꯣ ꯎꯝ ꯍꯣꯏꯗ ꯃꯤ ꯀꯩꯅꯦ ꯇꯨꯝꯅꯕꯅꯤꯅ ꯀꯩꯁꯨꯀꯥꯏꯕꯅꯠꯇꯦꯗꯥ ꯌꯥꯅꯤ ꯍꯥꯏ
ꯎꯝ ꯆꯤꯡꯃꯥꯔ ꯁꯨꯝ ꯎ ꯋꯥꯅꯤꯀꯣ ꯂꯩꯆꯤꯜ ꯁꯨꯝ ꯊꯥꯔꯒꯅꯦ ꯀꯩꯅꯣ ꯃꯥꯜꯂꯦ ꯍꯥꯏꯕ ꯅꯤꯡꯊꯝ ꯊꯥꯌꯣ ꯃꯥꯜꯂꯦ
ꯍꯧꯖꯤꯛ ꯏꯪ ꯏꯪꯅꯤ ꯑꯗꯨꯝ ꯇꯧꯋꯦ ꯌꯥꯝ ꯁꯥꯗ꯭ꯔꯦ ꯍꯥꯟꯅ ꯄꯪ ꯁꯥꯔ ꯇꯧꯗꯦ ꯅꯠꯇ꯭ꯔꯣ
ꯑꯗꯨ ꯑꯩ ꯀꯅ ꯑꯩ ꯌꯣꯒ ꯇꯧꯕ ꯅꯨꯄꯥꯗꯨꯅ ꯍꯥꯏꯅꯤꯀꯣ ꯁꯦꯇꯌꯦꯝꯕꯔꯅꯦ ꯍꯦꯟꯕ ꯃꯥꯜꯂꯤꯛꯀꯣ ꯀꯥꯂꯦꯟꯊꯥꯁꯤ ꯍꯥꯏꯔꯦ ꯁꯁꯦ ꯀꯥꯂꯦꯟꯊꯥ ꯅꯠꯇꯦ ꯃꯦꯗꯥ ꯀꯂꯦꯟ ꯊ ꯑꯣꯏꯒꯔ꯭ꯦ ꯍꯣꯏ ꯑꯦꯄ꯭ꯔꯤꯜ ꯃꯌꯣꯝ ꯁꯥꯕ ꯍꯥꯏꯩꯅ ꯂꯩ ꯍꯥꯏꯧꯕ ꯃꯇꯝꯁꯦ ꯂꯥꯏꯔꯥꯎꯕ ꯃꯇꯝ ꯑꯗꯣ ꯍꯧꯖꯤꯛꯅ ꯄꯨꯔꯥ ꯇꯩ ꯑꯣꯅꯔꯦ ꯇꯧꯔꯤꯁꯦ
ꯍꯣꯏꯅ ꯏꯪꯕ ꯌꯥꯝꯁꯤꯜ ꯂꯧ ꯀꯩꯅꯣ ꯇꯧꯖꯤꯜꯂꯦ
ꯑꯗꯨꯕꯨꯗꯤ ꯐꯕꯨꯗꯤ ꯐꯩ ꯁꯤ ꯌꯥꯝ ꯁꯤ ꯃꯇꯝꯁꯤ ꯌꯥꯝ ꯁꯥ ꯃꯇꯝꯅꯦꯕ
ꯎꯝ ꯀꯟꯃꯤꯟꯅ ꯁꯥꯗꯕꯁꯦ ꯐꯩ ꯏꯪꯁꯨ ꯌꯥꯝ ꯏꯪꯗꯕ ꯁꯤꯅ ꯐꯩ ꯅꯠꯇꯔꯗꯤ ꯁꯥꯥꯃꯟꯂꯗꯤ ꯒ꯭ꯌꯥꯟ ꯃꯦꯟ ꯇꯥꯗꯦꯕ꯫ ꯀꯩ ꯑꯩꯈꯣꯢ ꯃꯩꯩ ꯂꯥꯛꯇꯦꯀꯣ ꯃꯩ ꯂꯥꯛꯇꯔꯕꯤ ꯇꯧꯗꯣꯢ ꯖꯥꯠꯂꯣ
ꯎꯝ ꯊꯕꯛꯄꯨꯗꯤ ꯁꯤꯅꯕꯨꯗꯤ ꯃꯉꯝ ꯁꯥꯥꯟꯕꯅꯦ ꯅꯠꯇ꯭ꯔꯗꯤ ꯅꯨꯡꯁꯥ ꯁꯥꯒꯠꯂ ꯀꯥꯟ ꯊꯕꯛ ꯇꯧꯕ ꯉꯝꯗꯦꯕ ꯅꯣꯡ ꯇꯥꯕꯁꯤꯅꯕꯨꯗꯤ ꯅꯣꯡ ꯌꯥꯝ ꯇꯥꯗꯕꯤꯗ ꯁꯨꯃꯥꯏꯅ ꯃꯪꯉ ꯂꯩꯕꯁꯦ ꯁꯤ ꯅꯨꯡꯉꯥꯏꯕꯅꯦꯕ ꯊꯕꯛ
ꯑꯣ ꯑꯗꯨꯅꯕꯨꯗꯤ ꯐꯩ
ꯑꯩꯈꯣꯏ ꯁꯥꯟꯅ ꯀꯥꯟꯗꯅ ꯑꯃꯨꯛ ꯅꯨꯡꯉꯥꯢ ꯇꯕ
ꯎꯝ ꯑꯦ ꯑꯗꯨꯕꯨ ꯑꯗꯨꯕꯨꯗꯤ ꯍꯦꯛꯇ ꯍꯧ ꯍꯧꯗꯣꯛ ꯄꯩ ꯍꯧꯗꯣꯛꯄꯩ ꯑꯣꯏ ꯇꯧꯔꯒ
ꯑꯥ ꯑꯥ ꯍꯣꯏ
ꯎꯝ ꯎꯝ ꯑꯩꯁꯨ ꯑꯩ ꯑꯃꯨꯛ ꯑꯃꯨꯛ ꯇꯧꯔꯤꯁꯦ ꯍꯧꯖꯤꯛ ꯑꯩ ꯑꯩꯒꯤ ꯊꯕꯥꯛꯀꯤ ꯅꯥꯕꯗꯣ ꯑꯗꯨ ꯑꯃꯨꯛ ꯑꯃꯨꯛ ꯍꯧꯗꯣꯛ ꯀꯔꯝ ꯀꯔꯝ ꯇꯧꯔꯤ ꯚꯥꯢ
ꯍꯣꯏ ꯊꯣꯏ ꯅꯣꯡꯊꯤ ꯅꯣꯡꯃꯪꯕ ꯀꯥꯟꯗ ꯇꯧꯕꯅꯦ ꯑꯩꯈꯣꯏ ꯐꯥꯎꯕ ꯅꯍꯥꯟ ꯂꯣꯏ ꯁꯌꯦꯡ ꯊꯤꯡꯉꯤꯝ ꯑꯥꯗ ꯑꯃꯨꯛ ꯍꯧꯗꯣꯛꯏꯕꯥꯏ
ꯌꯥꯗꯦꯅꯦ ꯄꯣꯠꯁꯦ ꯅꯥꯕꯩ ꯁꯔꯨꯛꯁꯦ
ꯁꯤꯁꯨ ꯆꯠꯂꯦ ꯑꯗꯨꯒ ꯑꯩ ꯉꯔꯥꯡ ꯑꯩꯒꯤ ꯀ꯭ꯂꯥꯏꯟꯗꯨ ꯗꯥꯏꯔꯤꯌꯥ ꯇꯧꯋꯦꯅ ꯍꯥꯏꯔꯦ ꯑꯗꯩ ꯌꯥꯝ ꯇꯧꯗ꯭ꯔꯦ ꯑꯗꯨꯝ
ꯑꯅꯥ ꯑꯅꯥꯕ ꯑꯃꯒꯤ ꯑꯃꯨꯛ ꯅꯥ ꯃꯥꯏ ꯅꯨꯄꯤꯒꯤ ꯑꯃꯨꯛ ꯅꯥ ꯃꯥꯏ ꯑꯃꯨꯛ ꯅꯥ ꯇꯧ ꯂꯩꯔꯕ ꯑꯗꯨꯝ
ꯃꯥꯏꯅ ꯑꯃꯨꯛ ꯀꯃꯥꯏꯅ ꯇꯧꯋꯤ ꯁꯣꯟꯅꯕꯒꯤ ꯍꯤꯗꯥꯛ ꯑꯃ ꯀꯥꯞꯄꯅꯦꯕ ꯁꯣꯟꯅꯕ ꯍꯤꯗꯥꯛꯇꯨꯅ ꯀꯃꯥꯏꯅ ꯇꯧꯒꯦꯗ ꯁꯣꯟꯅꯕ ꯍꯤꯗꯥꯛ ꯍꯥꯏꯁꯦ ꯆꯥꯕꯁꯦ ꯌꯥꯝ ꯆꯥꯖꯤꯟꯗꯅꯕ ꯑꯗꯨꯝ ꯊꯜꯍꯜꯂꯦ ꯄꯨꯛꯇꯨ ꯊꯜꯍꯜꯂꯦ ꯑꯗꯨꯝ ꯂꯩꯅꯕꯒꯤ ꯍꯥꯏꯇꯥꯔꯦꯀꯣ ꯆꯥꯕ ꯇꯨꯝꯕꯗꯣ ꯍꯥꯏꯗꯤ ꯇꯞꯅ ꯗꯥꯏꯖꯦꯁ ꯇꯧꯍꯟꯕ ꯍꯥꯏꯇꯥꯔꯦꯀꯣ ꯑꯗꯨꯢ ꯃꯑꯣꯡ ꯑꯗꯨꯅꯦꯕ ꯑꯥ ꯌꯥꯝ ꯆꯥꯁꯤꯟꯗꯅꯉꯥꯏ ꯑꯗꯨꯒꯤ ꯉꯔꯥꯡ ꯀꯥꯞꯄꯗꯣ ꯎꯝ ꯑꯗꯨꯒꯤ ꯁꯥꯏꯗ ꯢꯐꯦꯛ ꯐꯦꯡꯛꯅꯦꯕ ꯃꯥꯅ ꯉꯁꯤ ꯗꯥꯢꯔꯤꯌꯥ ꯇꯧꯔꯦ ꯍꯥꯏ ꯃꯥꯅ
ꯑꯩꯁ ꯂꯣꯏꯔꯦꯅꯦ ꯃꯣꯏꯗꯤ ꯎꯄꯥꯏ ꯂꯩꯇꯔꯦ ꯀꯥꯞꯄ ꯑꯣꯏꯅ ꯇꯧꯔ ꯕꯣꯢꯔꯦ
ꯑ ꯀꯥꯞ ꯀꯥꯞꯄꯦ ꯑꯩꯅ ꯅꯪ ꯑꯍꯥꯟꯕ ꯌꯥꯝ ꯍꯥꯏꯕꯅꯦ ꯀꯥꯕ ꯀꯥꯟꯗ ꯁꯥꯏꯠ ꯏꯐꯦꯛ ꯌꯦꯡꯉꯨ ꯈꯣꯠꯂꯣꯅ ꯃꯥꯅ ꯑꯗꯨ ꯏꯁꯥꯗꯕꯨꯗꯤ ꯀꯩꯝꯇ ꯀꯩꯅꯣ ꯇꯧꯕ ꯂꯩ ꯈꯣꯠꯇꯦ ꯑꯗꯣ ꯃꯥꯏ ꯗꯥꯏꯔꯤꯌꯥꯗꯨꯕꯨꯗꯤ ꯃꯣꯏ ꯑꯗꯨꯝ ꯇꯧꯅ ꯇꯧꯒꯜꯂꯦ ꯈꯣꯠꯂꯦꯅ ꯗꯣꯛꯇꯔꯅ ꯍꯥꯏꯔꯛꯑꯦ ꯉꯁꯥꯏꯕꯨꯗꯤ ꯍꯥꯏꯔꯛꯑꯦ ꯑꯩꯉꯣꯟꯗ
ꯎꯝ ꯇꯧꯔꯤꯗꯨꯗꯤ ꯑꯗꯨꯝ ꯃꯣꯏ ꯀꯩꯅꯣꯗꯣ ꯆꯥ ꯇꯥꯔꯗꯤ ꯑꯗꯨꯝ ꯈꯤꯇꯪ ꯐꯥꯏꯕ ꯈꯣꯠꯄ ꯇꯧꯒꯜꯂꯤ ꯁꯥꯟꯅꯗ꯭ꯔꯗꯤ ꯀꯩꯇꯧꯕ ꯂꯩꯇ꯭ꯔꯣ ꯑꯃ
ꯆꯥꯔꯣ ꯐꯥꯏꯗꯅ ꯍꯦꯛ ꯀꯩꯅꯣ
ꯌꯥꯎꯕꯅꯦ ꯑꯗꯨꯃꯥꯏꯅ
ꯑꯗꯨ ꯁꯥꯟꯅꯗ꯭ꯔꯕꯃꯤꯅ ꯑꯗꯨꯝ ꯄ꯭ꯔꯣꯇꯤꯟ ꯃꯌꯥꯝꯗꯨ ꯆꯥꯁꯤꯜꯂꯛꯑꯀꯥꯟꯗꯗꯤ
ꯃꯥꯅꯤ ꯍꯨꯃꯥꯡ ꯇꯥꯊꯣꯛꯈꯤꯕ ꯑꯣꯏ ꯅꯨꯡꯇꯤꯒꯤ ꯃꯥꯏ ꯃꯥꯏ ꯃꯩ ꯆꯥꯡꯗꯣ ꯌꯧꯔꯉꯥꯏ ꯇꯥꯊꯣꯛꯈ꯭ꯔꯦꯗꯤ ꯐꯕ ꯅꯠꯇꯕꯅꯤꯅꯕꯀꯣ
ꯆꯥꯖꯤꯟꯗꯔ꯭ꯒꯗꯤ ꯑꯗꯨꯝ ꯊꯤꯔꯣꯝ ꯆꯠꯈꯤ ꯇꯥꯕꯅꯤ ꯑꯗꯨꯝ
ꯎꯝ ꯑꯃ ꯁꯣꯝꯒꯤꯁꯨ ꯑꯁ ꯑꯩ ꯖꯤꯝ ꯆꯠꯄꯒꯥꯏ ꯅꯣꯡꯃ ꯆꯠꯂꯣ
ꯇꯣꯛꯈ꯭ꯔꯅꯤ ꯇ꯭ꯔꯦꯅꯔꯅ ꯍꯦꯟꯅ ꯋꯥꯅꯤ ꯃꯥ ꯄꯩꯁꯥ ꯂꯧꯕꯝꯁꯨ ꯐꯪꯉꯣꯏ ꯃꯥ ꯃꯥꯅ ꯇꯧꯕꯗ ꯃꯤꯅ
ꯅꯍꯥꯟ ꯃꯤ ꯑꯅꯤ ꯑꯍꯨꯝ ꯑꯅꯤ ꯑꯍꯨꯝ ꯁꯨꯔꯝꯃꯝꯃꯤ ꯀꯩꯅꯣ ꯃꯐꯝ ꯆꯥꯔꯝꯕ ꯗꯞꯇꯧꯔ ꯇꯣꯛꯈ꯭ꯔꯝꯃꯦ ꯍꯥꯏꯕꯅꯤ
ꯎꯝ ꯉꯝꯃꯣꯏ ꯍꯥꯏꯕ ꯄꯣꯠꯇꯣ ꯑꯥ ꯑꯗꯨꯗꯩ ꯃꯁꯥꯗ ꯔꯤꯒꯨꯂꯔꯂꯤ ꯇꯧꯕ ꯍꯥꯏꯕ ꯂꯩꯇꯦ ꯍꯛꯆꯥꯡ ꯐꯅꯤꯡꯕ ꯍꯥꯏꯕ ꯑꯃꯁꯨ ꯂꯩꯇꯦ ꯉꯥꯏꯍꯥꯛꯇꯪꯒꯤ ꯉꯁꯤ ꯅꯣꯡꯃ ꯈꯜꯂꯛꯄꯒꯤ ꯀꯣꯛ ꯆꯠꯂꯨꯕ ꯍꯥꯏ
ꯍꯣꯏ ꯑꯗꯨꯅꯤ ꯍꯥꯏꯁꯦ ꯑꯩꯈꯣꯏ ꯍꯧ ꯁꯤꯕꯧꯃꯩ ꯇꯧꯔꯤꯁꯤꯅꯦ ꯍꯧꯗꯣꯛ ꯍꯧꯗꯣꯛ ꯆꯠꯄꯩ ꯃꯑꯣꯡ ꯇꯧꯔꯤꯁꯤꯅꯤ
ꯎꯝ ꯑꯁꯤꯐꯥꯎꯕ ꯅꯣꯏꯅ ꯑꯗꯨꯝ ꯇꯧꯒꯦ ꯍꯥꯏꯔꯦ ꯐꯖꯅ ꯇꯧ ꯌꯥꯗ꯭ꯔꯣ ꯉꯟꯇꯥꯅ ꯍꯧꯒꯠꯂꯒ ꯑꯦꯁꯦ ꯁꯤ ꯁꯤ ꯁꯤ ꯇꯧꯔꯒ ꯅꯪ ꯊꯕꯛ ꯆꯤꯜꯂꯥꯁꯨ ꯑꯦ ꯁꯨꯋꯥꯏꯁꯤꯗꯒꯤ ꯃꯇꯝꯁꯤ ꯁꯤꯐꯥꯎꯗꯤ ꯍꯥꯏꯗꯤ ꯃꯥꯅ ꯈ꯭ꯔꯛ ꯂꯥꯛꯁꯤꯜꯂꯒ ꯅꯪ ꯇꯧꯔꯛꯄꯗ ꯑꯗꯨꯝ ꯀꯩꯁꯨ ꯅꯪꯁꯨ ꯌꯥꯝꯅ ꯊꯤꯟꯊꯕ ꯉꯝꯃꯣꯏ ꯍꯥꯏꯕ ꯄꯣꯠꯇꯣ ꯌꯥꯝꯅ ꯊꯦꯡꯗꯔꯣꯏꯕ
ꯊꯣꯛꯃꯟꯗꯕꯅꯤꯅꯥ ꯑꯩꯁꯨ ꯊꯝꯃꯒꯦ ꯎꯝ
ꯍꯣꯏ ꯊꯝꯃꯣ ꯊꯝꯃꯣ